ꯑꯩ ꯅꯅꯤꯗ
ꯑꯥ
ꯚꯦꯂꯤꯇꯦꯁꯟ ꯇꯧꯑꯣ ꯍꯥꯏꯌꯦꯃ ꯍꯅꯁꯨꯋꯥꯏ ꯇ ꯑꯁ ꯑꯩꯅ ꯇꯧꯒꯦ ꯍꯥꯏꯔꯒ ꯇꯥꯎꯔ ꯂꯩꯔꯦ ꯏꯕꯣꯛꯁꯨ
ꯑꯥ
ꯑꯩ ꯇꯧꯕꯤꯒꯦ ꯍꯥꯏꯔꯒ ꯅꯨꯡꯉꯥꯏꯕ ꯉꯝꯗꯕꯒ ꯑꯣꯏꯔꯝꯒꯅꯤ
ꯃꯣꯏꯗꯤ ꯑꯗꯨꯅꯤ ꯍꯦꯛ ꯈꯥꯏꯊꯣꯛꯔꯗꯤ ꯇꯧꯒꯗꯕꯅꯦ ꯁꯤꯅꯤ
ꯎꯝ ꯎꯝ ꯍꯧꯖꯤꯛ ꯆꯥꯛ ꯆꯥꯠꯇꯧꯔꯒꯀꯣ ꯎꯝ ꯆꯥꯛ ꯆꯠꯇꯧꯒ ꯑꯉꯥꯡꯗꯣ ꯇꯨꯝꯍꯜꯂꯦꯗꯅ ꯑꯗꯨꯒ ꯁꯤ ꯇꯧꯋꯦꯅ ꯑꯗꯨꯒ ꯃꯇꯥ ꯌꯥꯝ ꯂꯩꯌꯦꯕ
ꯎꯝ
ꯇꯧꯔ ꯂꯩꯔꯦ ꯍꯦ ꯑꯃꯣꯠꯇꯗꯤ ꯂꯩꯇꯦꯕ ꯎꯝ ꯈꯔ ꯎꯝ ꯑꯃꯣꯠꯄ ꯍꯥꯏꯕꯗꯤ ꯆꯦꯡꯒꯨꯝꯒꯨꯝꯕꯗꯤ ꯂꯩꯇꯦ ꯅꯨꯡꯒꯨꯝꯕꯗꯤ ꯂꯩꯇꯦ ꯈꯔ ꯍꯥꯞꯊꯣꯛꯎꯂꯗꯤ ꯈꯔ ꯐꯒꯗꯧꯕꯗꯣ
ꯀꯩꯅꯣ ꯇꯧꯋꯦ ꯑꯩ ꯑꯩꯒꯤ ꯆꯦꯡꯗꯨꯗꯤ ꯀꯩꯅꯣ ꯇꯧꯋꯦ ꯎ ꯎ ꯀꯩꯅꯣꯁꯦ ꯎ ꯅꯨꯡ ꯈꯔ ꯈꯔ ꯌꯥꯎꯋꯦ
ꯑꯣ ꯑꯥ ꯉꯔꯥꯡ ꯅꯥꯎꯕꯗꯨꯔꯣ
ꯎꯝ ꯕꯦꯛ ꯐꯠꯇꯕ ꯑꯃ ꯍꯥꯡꯗꯣꯛꯏ ꯑꯗꯨꯅ
ꯑꯣ
ꯑꯗꯨꯗꯤ ꯌꯥꯔꯔꯣꯏꯅꯛ ꯃꯣꯏ ꯄꯨꯈꯠ ꯑꯗꯣ ꯑꯗꯣ ꯈꯔ ꯇꯥꯕꯤꯕꯒꯤꯔ ꯍꯥꯏꯅ ꯈꯜꯂꯦ
ꯑꯣ ꯑꯩꯗꯤ ꯍꯧꯖꯤꯛ ꯎ ꯅꯪ ꯇꯦꯁ ꯇꯧꯈ꯭ꯔꯕ ꯆꯥꯕ
ꯑꯁ ꯐꯠꯇꯦ ꯆꯥꯕ ꯍꯥꯎꯗꯦ ꯑꯗꯨꯒ ꯑꯩꯒꯤ ꯀꯨꯀꯔꯗꯨꯁꯨ ꯂꯤꯛ ꯇꯧꯕꯒꯤꯀꯣ ꯍꯦꯛꯇ ꯊꯣꯡꯕ ꯂꯣꯏꯔꯒ ꯑꯃꯨꯛ ꯃꯆꯥꯗꯣ ꯑꯃꯨꯛꯀ ꯌꯥꯔꯒ ꯀꯥꯞꯄꯅꯦꯕ ꯑꯗꯣ ꯉꯔꯥꯡꯗ ꯉꯔꯥꯡ ꯅꯨꯡꯊꯤꯟꯗꯅ ꯀꯥꯞꯄ ꯌꯥꯗ꯭ꯔꯦ ꯑꯃꯨꯛꯀ ꯂꯤꯛ ꯇꯧꯕ ꯍꯧꯔꯦ ꯑꯆꯕꯗꯣ ꯑꯃꯨꯛꯀ ꯊꯣꯡꯡꯂꯅꯤ
ꯍ ꯑꯩ ꯌꯥꯝ ꯇꯥꯏꯌꯦꯀꯣ
ꯎꯝ ꯀꯨꯀꯔ ꯑꯆꯕꯗꯣ ꯑꯃꯨꯛꯀ ꯄꯥꯏꯕ ꯇꯥꯔꯦ
ꯎꯝ ꯅꯪ ꯅꯪꯁꯨ ꯑꯩꯈꯣꯏꯒꯤ ꯃꯆꯥ ꯂꯤꯇꯔ ꯑꯍꯨꯝꯒꯤꯗꯣ ꯂꯤꯁꯤꯡ ꯀꯌꯥꯅꯣ ꯂꯤꯁꯤꯡ ꯀꯌꯥꯅꯣ ꯑꯩ ꯂꯧꯕꯗꯣ ꯀꯥꯎꯈ꯭ꯔꯦ ꯌꯨꯝꯒꯤꯁꯨ ꯑꯩ ꯑꯃ ꯂꯥꯛꯄꯤꯕꯅꯦꯕ ꯑꯩꯈꯣꯏꯒꯤ ꯁꯤ ꯃꯆꯥꯁꯦ
ꯎꯝ
ꯍꯧꯖꯤꯛꯀꯥꯟꯗꯤ ꯍꯣꯏ ꯏꯅꯥꯎꯅꯨꯄꯤ ꯍꯣꯏ ꯂꯩꯕꯤ ꯃꯤ ꯌꯥꯝꯈ꯭ꯔꯦꯀꯣ ꯑꯩ ꯌꯨꯝ ꯍꯦꯛ ꯍꯥꯏ ꯍꯥꯏꯕ ꯃꯇꯝꯗ ꯑꯩ ꯌꯨꯝ ꯍꯦꯛ ꯌꯧꯕꯗꯣ ꯑꯥꯏ ꯀꯜꯀꯇꯥ ꯆꯠꯂꯒ ꯌꯨꯝ ꯂꯥꯛꯄꯗꯣ ꯑꯗꯨ ꯀꯥꯟꯗꯒꯤ ꯃꯤ ꯌꯥꯝꯗꯤ ꯍꯦꯟꯅ ꯑꯗꯨꯗꯤ ꯑꯣꯟꯅꯒꯅꯤ ꯍꯥꯏꯅ ꯀꯣ
ꯎꯝ
ꯂꯧꯕꯤꯕꯅꯦꯕ ꯑꯗꯨ ꯆꯞ ꯆꯥꯒꯅꯤ ꯅꯣꯏꯒꯤꯁꯨ ꯑꯣ ꯀꯁꯤꯗ ꯀꯥꯎꯗꯤ ꯅꯨꯡꯗꯤ ꯅꯨꯡꯉꯥꯏꯕꯅꯤ ꯀꯣ ꯆꯥꯛꯁꯨ ꯍꯥꯎꯕꯗꯤ ꯍꯦꯟꯕꯒꯨꯝ ꯇꯧꯕꯅꯤ ꯋꯥꯈꯜꯅꯔꯗꯤ ꯈꯪꯗꯦ
ꯑꯍꯨꯝꯒꯤ ꯈꯛꯇ ꯄꯥꯏꯕꯅꯤ
ꯑꯣ ꯑꯗꯨꯅꯤ ꯑꯍꯨꯝ ꯑꯍꯨꯝꯒꯤ ꯑꯃꯨꯛ ꯂꯥꯛꯑꯣ ꯑꯗꯨꯅ ꯐꯥꯒꯅꯤ
ꯑꯅꯤ ꯃꯈꯥꯏꯒꯤꯁꯨ ꯂꯩꯔꯤ
ꯎꯝ
ꯑꯅꯤ ꯃꯈꯥꯏꯗꯨꯁꯨ ꯂꯩꯔꯤ ꯑꯗꯨꯕꯨ ꯃꯈꯨꯝꯗꯣ ꯑꯗꯨꯅ ꯂꯤꯛ ꯇꯧꯔꯗꯤ ꯎꯄꯥꯏ ꯂꯩꯇꯔꯕ
ꯑꯗꯨꯅꯤ ꯑꯗꯨꯒꯤꯅꯤꯀꯣ ꯑꯗꯨꯒꯤ ꯑꯩꯈꯣꯏꯒꯤ ꯄꯥꯕꯨꯡꯗꯣ ꯍꯣꯏ ꯏꯄꯥꯗꯣ ꯃꯥꯗꯤ ꯄ꯭ꯔꯦꯁꯥꯔꯒꯤ ꯀꯨꯀꯔꯒꯤ ꯀꯔꯤꯁꯨ ꯑꯇꯣꯞꯄꯗꯨ ꯀꯔꯤ ꯍꯥꯏꯕ ꯎꯝ ꯋꯥꯈꯟ ꯀꯔꯤꯁꯨ ꯈꯟꯗꯦ ꯑꯗꯣ ꯃꯈꯨꯝꯗꯣ ꯇꯥꯔꯗꯤ ꯃꯥ ꯁꯥꯎꯔꯛꯀꯅꯤ ꯏꯁꯩ ꯂꯥꯡꯂꯛꯀꯅꯤ
ꯑ
ꯄꯩꯁꯥꯔ ꯀꯨꯀꯥꯗꯤ ꯃꯈꯨꯝꯅ ꯍꯦꯟꯅ ꯄ꯭ꯔꯣꯕ꯭ꯂꯦꯝ ꯂꯩꯕ ꯃꯈꯨꯝꯗꯣ ꯐꯔꯛ ꯇꯥꯔꯦ ꯍꯥꯏꯗꯤ ꯂꯤꯛ ꯇꯧꯈꯔꯅꯤ ꯑꯗꯨꯒꯤ ꯄ꯭ꯔꯣꯁꯦꯝꯔ ꯃꯈꯨꯝꯗꯤ ꯁꯨꯛꯇ ꯇꯥꯍꯟꯕ ꯌꯥꯗꯦ ꯍꯦꯟꯅ ꯀꯣ ꯃꯥꯒꯤ ꯃꯆꯤꯟꯗꯒꯨꯝꯕ ꯈꯤꯇꯪꯁꯣꯏꯕꯒꯨꯝꯕ ꯂꯩꯔꯗꯤ ꯃꯥꯗꯤ ꯌꯥꯔꯔꯣꯏ ꯆꯞ ꯆꯥꯅ ꯁꯦꯝꯕꯤꯕꯗꯣ ꯃꯈꯨꯝꯗꯣ ꯌꯥꯗ꯭ꯔꯗꯤ ꯎꯄꯥꯏ ꯂꯩꯇꯦ ꯃꯈꯨꯝꯗꯣ ꯇꯥꯕ ꯌꯥꯗꯦ ꯍꯥꯏꯌꯦꯟꯅ ꯑꯩ ꯅꯍꯥꯟꯃꯨꯛ ꯀꯔꯤꯕ ꯀꯔꯝ ꯀꯥꯟꯗꯔꯣ ꯀꯅꯥꯟꯅꯔꯣ ꯈꯪꯗꯦ ꯁꯨꯝ ꯂꯥꯏꯕ ꯀꯥꯟꯗ ꯇꯥꯍꯟꯕꯒꯤ ꯃꯥꯅ ꯁꯥꯎꯕ ꯅꯃꯤꯠꯇꯣ ꯌꯦꯡꯕ ꯌꯥꯗ꯭ꯔꯣ ꯍꯥꯏꯅꯀꯣ
ꯑꯣ ꯑꯣ
ꯂꯥꯎꯔꯛꯏꯅꯦ ꯁꯣꯏꯔꯒ ꯇꯥꯕꯁꯨ
ꯎꯝ
ꯄ꯭ꯔꯦꯁꯔ ꯀꯨꯀꯔꯗꯤ ꯁꯣꯏꯗꯅꯕ ꯇꯧ ꯍꯥꯏꯅ ꯑꯗꯨꯝ ꯍꯥꯏꯕꯅꯤ
ꯄ꯭ꯔꯦꯁꯔ ꯀꯨꯀꯔ ꯁꯣꯏꯕ ꯌꯥꯏ ꯃꯈꯨꯝ ꯌꯥ ꯌꯥꯗꯤ ꯎꯄꯥꯏ ꯂꯩꯇꯦ ꯃꯈꯨꯝꯗꫭ ꯇꯥ ꯍꯟꯒꯅꯨꯒꯅ ꯑꯗꯨꯝ ꯍꯥꯏ
ꯎꯝ ꯍꯣꯏ ꯃꯈꯨꯝꯗꯨ ꯕꯦꯔꯥ ꯊꯣꯛꯈ꯭ꯔꯗꯤ ꯊꫭꯕ ꯌꯥꯗ꯭ꯔꯦ
ꯎꯝ ꯎꯝ ꯃꯥꯈꯨꯝꯅꯅꯤ ꯑꯁ ꯑꯗꯨ ꯍꯥꯏꯔꯒ ꯑꯩ ꯑꯩ ꯀꯜꯀꯇꯥ ꯂꯩꯕꯀꯥꯟꯗꯣ ꯑꯩꯒꯤ ꯄ꯭ꯔꯦꯁꯔ ꯀꯨꯀꯔ ꯑꯩꯈꯣꯏꯅ ꯍꯦꯛ ꯍꯦꯛ ꯌꯨꯝꯗ ꯍꯋꯥꯏꯒꯨꯝꯕ ꯀꯥꯝꯕꯗꯣ
ꯎꯝ
ꯑꯗꯨꯒꯨꯝꯕ ꯄ꯭ꯔꯦꯁꯥꯔ ꯀꯨꯀꯔ ꯑꯃ ꯃꯥꯟꯕꯀꯣ ꯃꯥ ꯍꯣꯀꯤꯟꯁ ꯑꯃ ꯂꯧꯕꯅꯦ ꯑꯗꯣ ꯊꯝꯈ꯭ꯔꯦ ꯄꯥꯝꯃꯨꯌꯦ
ꯑꯣ ꯄꯨꯔꯛꯑꯗꯤ ꯐꯒꯗꯕ
ꯑꯥꯎ ꯏꯃꯥꯟꯅꯕꯤꯒꯤ ꯊꯝꯈ꯭ꯔꯦ
ꯊꯣꯛꯈ꯭ꯔꯗꯤ ꯆꯪꯉꯔꯣꯏ ꯍꯥꯏꯕꯗꯤ ꯈꯟꯗ꯭ꯔꯒ ꯊꯣꯛꯄ ꯑꯣꯏꯔꯝꯅꯤꯀꯣ
ꯎꯝ ꯑꯩ ꯁꯤꯒꯤ ꯆꯤꯉꯝꯂꯤ ꯃꯄꯥꯅꯗꯤ ꯌꯨꯝ ꯄꯥꯟꯈ꯭ꯔꯁꯦ ꯑꯗꯨꯝ ꯍꯥꯏꯗꯤ ꯍꯥꯏꯕꯅꯦꯕꯀꯣ ꯑꯩꯉꯣꯟꯗ
ꯎꯝ ꯎꯝ
ꯑꯗꯨꯗꯒꯤ ꯑꯩꯁꯨ ꯏꯅꯥꯎ ꯏꯃꯥꯟꯅꯕꯤ ꯈꯣꯏꯗ ꯑꯩꯒꯤ ꯊꯣꯛꯈ꯭ꯔꯗꯤ ꯌꯨꯝ ꯄꯥꯡꯒꯅꯤ ꯀꫭ ꯍꯥꯏꯅ ꯑꯗꯨꯝ ꯆꯤꯟꯗꯗꯤ ꯍꯥꯏꯕꯅꯦ ꯏꯃꯥꯟꯅꯕꯤ ꯃꫭꯏꯅ ꯅꯪꯕꯨ ꯀꯌꯥꯃꯨꯛ ꯌꯨꯝ ꯄꯥꯅꯤꯡꯕ꯭ꯔꯣꯅ ꯑꯗꯨꯝ ꯍꯥꯏꯕꯅꯦꯕ ꯑꯗꯨꯝ ꯑꯗꯨ ꯑꯣꯏꯔꯁꯨ ꯄꯥꯅꯤꯡꯅꯤ ꯍꯥꯏꯕꯒꯤ ꯋꯥꯈꯜ ꯂꯩꯇꯦꯕ
ꯎꯝ
ꯑꯗꯨꯒ ꯐꯥꯒꯤ ꯇꯧ ꯇꯧꯔꯒ ꯂꯥꯛꯈ꯭ꯔꯦ ꯑꯁ ꯑꯩ ꯂꯥꯛꯀꯅꯤ ꯍꯥꯏꯔꯗꯤ ꯍꯟꯅ ꯂꯩꯩꯅ ꯏꯃꯥꯟꯅꯕꯤꯗꯣ ꯑꯩ ꯑꯃꯨꯛ ꯂꯥꯛꯀꯥꯟꯗ ꯀꫭꯛ ꯄꯥꯏꯒꯦ ꯈꯣꯠꯂꯦ ꯍꯥꯏꯅ ꯇꯥꯎꯕ ꯌꯥꯕꯖꯥꯠꯅꯤ
ꯅꯪꯅ ꯍꯧꯖꯤꯛ ꯐꯥꯎ ꯀꯣꯜꯀꯇꯥ ꯂꯩꯔꯗꯤ ꯅꯪꯒꯤ ꯀꯩꯅꯣꯗꯤ ꯌꯥꯡꯈꯩꯒꯨꯝꯕꯗꯤ ꯁꯨꯒꯦꯔꯥ
ꯌꯦꯡꯈꯥꯏꯒꯨꯝꯕꯗꯤ ꯁꯨꯔꯝꯒꯦ ꯇꯧꯕꯗꯤ ꯃꯥꯟꯗ꯭ꯔꯤꯗ
ꯑꯥ
ꯊꯥꯔꯇꯤ ꯑꯕꯥꯞꯇꯤ ꯑꯣꯏꯗꯤ ꯑꯣꯏꯔꯅꯤ
ꯑꯥ ꯑꯥ
ꯑꯗꯨ ꯑꯗꯨ ꯑꯣꯏꯔꯁꯨ ꯍꯧꯖꯤꯛꯀꯥꯟ ꯑꯩ ꯑꯃꯨꯛ ꯆꯥꯡꯕꯗꯁꯨ ꯊꯥꯔꯇꯤ ꯑꯕꯥꯞꯇꯤ ꯁꯨꯄꯤ ꯄꯤꯔꯣꯏ
ꯎꯝ
ꯀꯔꯤꯒꯤꯅꯣ ꯍꯥꯏꯔꯗꯤ ꯑꯦꯛꯁꯄꯤꯔꯦꯟꯁꯁꯦ ꯌꯥꯝꯗꯦꯗꯅꯀꯣ ꯍꯥꯏꯗꯤ ꯁꯥꯔꯇꯤꯐꯤꯀꯦꯠꯁꯤ ꯌꯥꯝꯗ꯭ꯔꯦꯗꯅ ꯑꯩ ꯑꯩꯒꯤꯗꯃꯛ ꯑꯗꯨꯒꯤ ꯑꯦꯝꯃꫭ ꯑꯣꯐꯤꯁꯇ ꯑꯩꯒꯤ ꯆꯦꯗꯣ ꯗꯦꯠꯇꯣ ꯐꯖꯅ ꯏꯔꯒ ꯁꯦꯝ ꯁꯦꯝꯕ ꯆꯠꯇ꯭ꯔꯗꯤ ꯌꯥꯔꯔꯣꯏ
ꯎꯝ ꯎꯝ
ꯑꯗꯨ ꯑꯩ ꯀꯜꯀꯇꯥꯗ ꯍꯩꯌꯦ ꯍꫭꯏ ꯁꯣꯏꯗꯕꯤꯗ ꯅꯦꯛꯁ ꯏꯌꯥꯔꯗꯤ ꯁꯤꯗ ꯊꯕꯛ ꯂꯩꯇ꯭ꯔꯦ ꯍꯥꯏꯗꯤ ꯑꯩ ꯆꯪꯗꯕ ꯌꯥꯗ꯭ꯔꯦ ꯏꯁꯥꯒꯤꯗꯃꯛꯇ ꯐꯥꯎ ꯂꯧ ꯍꯥꯏꯗꯤ ꯍꯣꯏ ꯂꯧꯅꯤꯡꯕ ꯂꯧꯕ ꯐꯪꯗꯦ ꯍꯥꯏꯕꯒꯤ ꯋꯥ ꯅꯠꯇꯕꯀꯣ ꯀꫭ
ꯎꯝ
ꯂꯩꯌꯦꯅ ꯃꯤ ꯃꯔꯛ ꯃꯔꯛꯇ ꯄꯥꯝꯕ ꯃꯇꯝꯁꯨ ꯂꯩꯌꯦꯅꯀꯣ ꯑꯗꯨ ꯐꯥꯎ ꯂꯥꯎꯕ ꯉꯝꯗ꯭ꯔꯦꯅ ꯑꯗꯨꯒꯤ ꯑꯁ ꯆꯪꯗꯕ ꯌꯥꯗ꯭ꯔꯦ ꯆꯍꯤ ꯑꯃꯗꯤ ꯋꯥꯈꯤꯅꯤ ꯆꯪꯂꯁꯨ
ꯎꯝ
ꯃꯤ ꯑꯃꯅꯁꯨ ꯃꯇꯦꯡ ꯄꯥꯡꯂꯣꯏꯗꯅ ꯍꯥꯏꯗꯤ ꯄꯥꯡꯂꯣꯏꯗꯨꯅ ꯍꯥꯏꯕꯗꯤ ꯑꯥꯗꯗꯤ ꯃꯤ ꯀꯅꯥꯁꯨ ꯂꯩꯇꯦꯅ ꯑꯩ ꯋꯥꯔꯦ ꯍꯥꯏꯔꯁꯨ ꯑꯩ ꯄꯩꯁꯥ ꯋꯥꯠꯂꯦ ꯍꯥꯏꯕꯁꯨ ꯑꯥꯗꯗꯤ ꯃꯤ ꯀꯅꯥꯁꯨ ꯈꯪꯕꯤꯅꯤꯉꯥꯏ ꯂꯩꯇꯦꯗꯅ ꯁꯤꯗꯨꯗꯤ ꯍꯥꯏ ꯍꯥꯏꯔ ꯏꯃꯨꯡꯅꯤꯅ ꯆꯥꯛꯒꯤ ꯀꯔꯤ ꯀꯔꯤ ꯑꯋꯥꯠꯄꯗꯤ ꯏꯃꯥꯅ ꯌꯦꯡꯕꯅꯤꯅ ꯑꯋꯥꯕ ꯂꯩꯇꯦꯅꯀꯣ ꯏꯃꯨꯡꯒꯤ ꯃꯤꯅ ꯑꯗꯗꯤ ꯑꯥꯗ ꯆꯪꯂꯗꯤ ꯏꯁꯥꯅ ꯏꯁꯥꯒꯤ ꯔꯦꯁꯄꯣꯟꯁꯤꯕꯜ ꯄꯨꯒꯅꯤꯅ ꯑꯩ ꯋꯥꯈꯟ ꯂꯩꯥꯌꯦ ꯌꯥꯝ ꯂꯩꯌꯦ ꯍꯥꯏꯕꯗꯤ ꯑꯁ ꯈꯪꯗꯦꯗ ꯆꯪꯂꯅꯤ ꯔꯦꯟꯗ ꯂꯩꯔꯅꯤ ꯂꯦꯟꯗ ꯂꯩꯔꯒ ꯃꯤꯉꯣꯟꯗ ꯄꯩꯁꯥ ꯄꯨꯕꯗꯣ ꯁꯤꯟꯗꯣꯏꯒꯤ ꯄꯤꯔꯗꯤ ꯔꯦꯟꯒꯤ ꯃꯃꯜꯗ ꯁꯤꯗꯣꯏꯒꯤ ꯃꯃꯜꯗ ꯄꯨꯔꯥ ꯌꯥꯝ ꯇꯥꯔꯒꯗꯤ ꯑꯩ ꯃꯔꯛ ꯑꯃꯗꯤ ꯃꯊꯥ ꯁꯥꯅꯤꯡꯉꯥꯏ ꯋꯥꯠꯂꯤ ꯑꯩꯅ ꯏꯅꯥꯎꯅꯨꯄꯤ ꯈꯣꯏꯗ ꯐꯥꯒꯤ ꯐꯥꯒꯤꯒꯨꯝ ꯑꯁꯦꯡꯕꯒꯨꯝꯅꯀꯣ ꯅꯦꯛꯁ ꯏꯌꯥꯔ ꯅꯉꯣꯏꯗꯁꯨ ꯄꯨꯒꯅꯤꯀꯣ ꯄꯩꯁꯥ ꯑꯩꯒꯤꯗꯃꯛꯇ ꯇꯨꯡꯉꯒ ꯑꯣꯏꯅꯗꯤ ꯐꯥꯒꯤ ꯇꯧꯕꯅꯤ ꯃꯣꯏꯗꯤ ꯄꯩꯁꯥ ꯅꯍꯝꯃꯣ ꯑꯩꯉꯣꯟꯗ ꯄꯩꯁꯥ ꯄꯨꯒꯦꯔꯅ ꯍꯥꯏꯕꯅꯦꯕ ꯑꯗꯨꯀꯥꯟꯗ ꯀꯗꯥꯏꯗꯒꯤ ꯂꯥꯛꯅꯤꯉꯥꯏ ꯃꯐꯝ ꯂꯩꯇ꯭ꯔꯗꯤ ꯏꯁꯩꯥ ꯄꯨꯕꯁꯨ ꯀꯌꯦ ꯃꯤꯉꯣꯟꯗꯀꯣ ꯂꯥꯛꯅꯤꯡꯉꯥꯏ ꯃꯐꯝ ꯂꯥꯛꯀꯅꯤ ꯍꯥꯏꯕ ꯃꯐꯝ ꯂꯩ ꯑꯗꯨꯗꯤ ꯄꯩꯁꯥ ꯄꯨꯕꯁꯨ ꯀꯤꯗꯦ ꯂꯥꯛꯂꯗꯤ ꯑꯗꯨꯝ ꯄꯤꯕ ꯌꯥꯏꯌꯦ ꯋꯥꯈꯜ ꯂꯩꯌꯦ ꯑꯗꯣ
ꯍꯣꯏ
ꯁꯚꯦꯟ ꯂꯥꯛꯁ ꯃꯤꯉꯣꯟꯗ ꯄꯨꯍꯟꯅꯤꯡꯉꯥꯏ ꯂꯩꯔꯗꯤ ꯄꯨꯍꯟꯕꯤꯌꯨ ꯑꯩꯌꯦ ꯑꯩ ꯀꯗꯥꯏꯗꯒꯤ ꯑꯩꯅ ꯀꯗꯥꯏꯗ ꯑꯗꯨꯒꯕꯗꯣ ꯀꯗꯥꯏ ꯐꯤꯒꯅꯤ ꯍꯥꯏꯗꯤ ꯃꯥꯡꯗꯩ ꯑꯩꯈꯣꯏꯗ ꯂꯥꯛꯀꯅꯤꯗꯅ ꯃꯔꯨꯞ ꯐꯪꯕꯖꯥꯠꯅꯤ ꯃꯣꯏꯗꯣ ꯑꯗꯨꯒꯤ ꯑꯩ ꯃꯊꯥ ꯌꯥꯝ ꯁꯥꯏꯌꯦ ꯑꯩ ꯑꯩꯒꯤ ꯋꯥꯈꯜꯁꯦ ꯍꯦꯛ ꯆꯪꯉꯤꯗꯅ ꯆꯪꯉꯒ ꯎꯝ ꯁꯤ ꯏꯅꯥ ꯏꯆꯥꯅꯨꯄꯤꯁꯦ ꯈꯔ ꯆꯥꯎꯈ꯭ꯔꯦ ꯍꯥꯏꯔꯗꯤ ꯃꯤ ꯑꯃ ꯅꯦꯛꯂꯒ ꯅꯦꯛꯄ ꯍꯥꯏꯕꯗꯤ ꯌꯨꯝꯒꯤ ꯃꯤꯒꯣꯟ ꯅꯦꯛꯇ꯭ꯔꯗꯤ ꯌꯥꯔꯣꯏ ꯑꯉꯥꯡ ꯌꯦꯡꯍꯜꯂꯒ ꯎꯝ ꯃꯄꯥꯁꯨ ꯊꯕꯛ ꯇꯧꯕ ꯑꯥ ꯄꯥꯁꯨꯣ ꯑꯅꯤꯃꯛ ꯊꯕꯛ ꯍꯣꯏ ꯆꯍꯤ ꯑꯃ ꯆꯍꯤ ꯑꯅꯤꯒꯨꯝꯕ ꯌꯧꯈ꯭ꯔꯗꯤ ꯁꯤꯗ ꯃꯕꯣꯛ ꯃꯅꯥꯛꯇ ꯊꯝꯕ ꯌꯥꯒꯅꯤ
ꯎꯝ
ꯆꯍꯤ ꯃꯥꯗꯤ ꯅꯦꯛꯁ ꯏꯌꯥꯔ ꯐꯥꯎꯗꯤ ꯃꯥꯁꯦ ꯃꯥꯁꯦ ꯍꯔꯥꯎꯕ ꯑꯅꯤꯕ ꯑꯗꯨꯒꯤ ꯅꯠꯇ꯭ꯔꯗꯤ ꯑꯩ ꯆꯍꯤ ꯑꯍꯨꯝꯒꯨꯝꯕꯗꯤ ꯐꯖꯅ ꯊꯕꯛ ꯊꯕꯛꯇ ꯈꯔ ꯇꯧꯒꯦ ꯆꯍꯤ ꯑꯍꯨꯝꯃꯨꯛ ꯁꯨꯒꯅꯤ ꯍꯥꯏꯔꯁꯨ ꯆꯍꯤ ꯑꯃ ꯃꯅꯨꯡꯗꯗꯤ ꯄꯩꯁꯥꯁꯦ ꯇꯥꯟꯊꯣꯛꯄ ꯉꯝꯃꯣꯏꯕ ꯃꯤꯒꯤ ꯄꯩꯁꯥ ꯎꯔꯗꯤꯀꯣ ꯑꯗꯨꯒꯤ ꯋꯥꯥꯟ ꯍ ꯑꯩ ꯑꯗꯨꯐꯥꯎ ꯌꯧꯅ ꯋꯥꯈꯜ ꯈꯜꯂꯕꯅꯤ ꯑꯩ ꯋꯥꯈꯟꯗꯣ ꯍꯥꯟꯅ ꯈꯟꯍꯧꯗ꯭ꯔꯗꯤ ꯈꯨꯗꯛꯇꯗꯤ ꯀꯣꯏꯊꯣꯛꯐꯝ ꯂꯩꯇꯦꯅ
ꯎꯝ
ꯑꯩꯈꯣꯏꯁꯦ ꯄꯩꯁꯥ ꯄꯥꯏꯕ ꯉꯥꯛꯇ ꯑꯣꯏꯕꯅꯤꯅ ꯎꯄꯥꯏ ꯂꯩꯇꯦꯅ ꯑꯩꯅ ꯏꯃꯥꯗꯣ ꯑꯩꯅ ꯑꯩ ꯅꯦꯛꯁ ꯌꯌꯥꯔꯗꯗꯤ ꯀꯣꯜꯀꯇꯥꯗ ꯆꯪꯒꯅꯤ ꯍꯥꯏꯕ ꯑꯁ ꯑꯩꯁꯨ ꯆꯪꯕꯏ ꯉꯉꯥꯡ ꯂꯧꯕꯕꯤꯕꯀꯣ ꯅꯍ ꯂꯥꯛꯑꯣ ꯑꯩꯁꯨ ꯆꯥꯡꯕ ꯌꯥꯕꯅꯤꯅ ꯑꯦ ꯅꯪ ꯑꯣꯐꯤꯁ ꯆꯠꯀꯅꯤꯅ ꯑ ꯑꯗꯨꯁꯨ ꯑꯃꯨꯛ ꯂꯩꯀꯣ ꯍꯥꯏꯅ ꯂꯩ ꯍꯥꯏꯌꯦ ꯅꯠꯇ꯭ꯔꯗꯤ ꯆꯠꯄ ꯌꯥꯕ ꯉꯥ ꯂꯧꯕꯤꯅꯤꯡꯉꯥꯏ ꯑꯉꯥꯡ ꯂꯧꯕꯤꯅꯤꯉꯥꯏ ꯍꯥꯏꯔꯒ ꯃꯤꯒꯤ ꯃꯇꯝ ꯃꯥꯡꯍꯜꯂꯒ ꯀꯔꯤꯁꯨ ꯇꯧꯕꯤꯗ꯭ꯔꯗꯤ ꯅꯨꯡꯉꯥꯏꯇꯦꯅ ꯑꯗꯨꯒꯤ ꯈꯪꯗꯦ ꯃꯊꯥ ꯁꯥꯏꯌꯦ
ꯍꯨꯝ
ꯁꯥꯅꯤꯡꯉꯥꯏꯒꯤ ꯊꯕꯛꯅꯤ
ꯎꯝ
ꯆꯍꯤ ꯑꯅꯤ ꯐꯥꯎ ꯁꯤ ꯑꯅꯤ ꯁꯤꯅꯤ ꯑꯉꯥꯡ ꯅꯨꯄꯤꯁꯦ ꯆꯍꯤ ꯑꯅꯤ ꯐꯥꯈ꯭ꯔꯗꯤ ꯐꯥꯒꯗꯧꯕ ꯃꯤ ꯐꯥꯗ꯭ꯔꯕꯅꯤꯅ ꯈꯪꯗꯦ ꯀꯔꯝ ꯇꯧꯋꯦꯔ ꯃꯤ ꯐꯥꯔꯗꯤ ꯁꯤꯗ ꯃꯕꯣꯛ ꯃꯅꯥꯛꯇ ꯊꯝꯅꯤ ꯆꯍꯤ ꯑꯍꯨꯝ ꯃꯔꯤꯗꯤ ꯃꯄꯥꯟꯗ ꯇꯧꯒꯅꯤ ꯑꯍꯦ ꯍꯧꯖꯤꯛ ꯀꯥꯟꯗꯤꯀꯣ ꯑꯥ ꯃꯄꯥꯟꯗꯁꯨ ꯀꯣ ꯂꯩꯕ ꯃꯐꯝꯗ ꯔꯦꯖꯤꯁꯇ꯭ꯔꯦꯁꯟ ꯇꯧꯗꯕꯗꯤ ꯌꯥꯗꯦ ꯍꯥꯏꯌꯦ ꯋꯦꯁ ꯕꯦꯡꯒꯜꯒꯤ ꯋꯦꯁ ꯕꯦꯡꯒꯜꯒꯤ ꯔꯦꯖꯤꯁꯇ꯭ꯔꯦꯁꯟ ꯇꯧꯗꯗꯤ ꯌꯥꯗꯦ ꯑꯃꯨꯛꯀ ꯑꯁ ꯢꯁ ꯐꯔꯛ ꯇꯥꯏꯌꯦ ꯇꯧꯗ꯭ꯔꯗꯤ ꯊꯕꯛ ꯐꯪꯉꯣꯏꯕ ꯔꯦꯖꯤꯁꯇ꯭ꯔꯦꯁꯟ ꯇꯧꯋꯣ ꯍꯥꯢꯌꯣ ꯑꯉꯥꯡꯒꯤ ꯍꯌꯦ ꯍꯧꯖꯤꯛ ꯇꯥꯎꯏ ꯍꯥꯏꯅ ꯇꯧꯕ ꯍꯣꯁꯄꯤꯇꯥꯜꯗꯣ ꯍꯧꯖꯤꯛꯇꯤ ꯑꯗꯨꯒꯤ ꯍꯣꯁꯄꯤꯇꯥꯜꯁꯨ ꯈꯔ ꯆꯥꯎꯈ꯭ꯔꯕ ꯃꯥꯜꯂꯦ ꯔꯦꯇꯤꯡꯁꯨ ꯌꯥꯝ ꯐꯈ꯭ꯔꯦ ꯐꯣꯔ ꯄꯣꯏꯟ ꯁꯝꯊꯤꯡ ꯑꯣꯏꯈ꯭ꯔꯦꯕ ꯑꯗꯨꯒꯤ ꯑꯁ ꯈꯪꯗꯦꯗ ꯃꯊꯥ ꯁꯥꯏꯌꯦ ꯀꯔꯝ ꯇꯧꯔꯒꯦ ꯁꯤꯗꯅ ꯁꯤꯗꯅ ꯁꯤ ꯊꯕꯛꯅꯤ ꯍꯥꯏꯕ ꯂꯩꯔꯗꯤꯀꯣ ꯂꯤꯁꯤꯡ ꯇꯔꯥꯒꯨꯝꯕ ꯑꯣꯏꯒꯦꯔꯥ ꯍꯛꯇ ꯑꯣꯏꯔꯁꯨ ꯆꯥꯔꯗꯤ ꯃꯊꯥ ꯁꯥꯅꯤꯡꯉꯥꯏ ꯂꯩꯇꯦ ꯑꯗꯨ ꯅꯠꯇꯕꯅꯤꯅ ꯎꯄꯥꯢ ꯂꯩꯇꯦ ꯌꯨꯝꯗ ꯆꯠꯅꯤꯡꯉꯥꯏꯁꯨ ꯂꯩꯌꯦ ꯑꯩ ꯑ ꯆꯠꯇꯕꯗꯤ ꯌꯥꯗꯦ ꯅꯨꯃꯤꯠ ꯑꯃ ꯁꯥꯇ꯭ꯔꯗꯦꯔ ꯁꯟꯗꯦꯔ ꯌꯨꯝ ꯆꯠꯂꯁꯨ ꯏꯃꯥꯒ ꯃꯥꯕꯨ ꯏꯃꯥꯕꯨ ꯊꯦꯡꯅ ꯄꯣꯟꯗꯦꯗ ꯐꯖꯅ ꯂꯥꯛꯑꯦ ꯂꯥꯛꯀꯅꯤ ꯁꯟꯗꯦ ꯒꯨꯝꯕ ꯂꯥꯛꯀꯅꯤ ꯆꯥꯔꯆ ꯆꯠꯀꯅꯤꯅ ꯂꯩꯔꯝꯗ꯭ꯔꯦ ꯑꯃꯨꯛ ꯌꯨꯝꯗꯁꯨ ꯌꯨꯝ ꯆꯠꯄꯗꯨꯁꯨ ꯏꯃꯥ ꯂꯩꯕꯒꯤ ꯌꯨꯝ ꯂꯥꯛꯄ ꯋꯥꯅꯤ ꯑꯦꯍꯦ ꯑꯥ ꯌꯨꯝꯁꯨ ꯃꯔꯛ ꯃꯔꯛꯇ ꯈꯪꯅꯤꯡ ꯅꯤꯡꯖꯤꯡꯉꯦꯀꯣ